ꯑꯣ
ꯑꯣ ꯀꯔꯤ ꯇꯧꯔꯦ
ꯀꯔꯤ ꯁꯨ ꯇꯣꯗꯦ
ꯑꯣ
ꯋꯥ ꯅꯪ ꯆꯥꯛ ꯆꯥꯔꯕ ꯑꯗꯨꯗꯦ
ꯍꯣꯏ ꯆꯥꯈ꯭ꯔꯦ
ꯎꯝ
ꯅꯪ ꯀꯔꯤ ꯇꯧꯔꯤ
ꯑ ꯑꯥꯏꯐꯣꯟꯣꯟ ꯥꯏꯁꯨ ꯗ꯭ꯔꯣꯌꯤꯡ ꯇꯧꯔꯤ ꯇꯧꯔ ꯇ ꯄ ꯄꯒꯤꯃꯤ ꯇ
ꯑꯦ ꯀꯔꯤ ꯀꯔꯤ ꯀꯩꯅꯣ ꯇꯧꯋꯦ ꯂꯩ
ꯑꯩꯅ ꯁꯒ ꯖꯔ ꯆꯥꯁꯀꯦ
ꯀꯔꯤ ꯗ꯭ꯔꯋꯤꯡ ꯇꯧꯋꯦ
ꯑꯣ ꯑꯅ ꯑꯥ ꯍꯥꯏꯗꯤ
ꯄꯨꯗ ꯃꯥꯅꯤ ꯎ
ꯑꯥ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
ꯑꯣ ꯑꯣ ꯎꯝ ꯁꯁꯣ ꯆꯁ ꯁꯥꯟꯇꯤ
ꯑꯣ ꯎ ꯎ ꯇꯥꯔꯕ ꯍ ꯇꯥꯏꯦ
ꯁꯇꯥꯔ
ꯑ
ꯑ
ꯑꯗꯨꯗꯤ ꯅ ꯔꯁ
ꯎꯝ ꯀꯠꯄꯠ ꯀꯔꯤꯁꯨ ꯇꯣꯠꯇꯦ ꯀꯣꯠꯄ ꯆꯠꯈ꯭ꯔꯦ ꯅꯪꯦ
ꯑꯗꯤ
ꯅꯪ ꯀ꯭ꯂꯥꯁ ꯀꯩꯌꯅꯣ
ꯑꯩ ꯁꯤꯛꯁ ꯇꯋꯦꯟꯇꯤꯁꯤꯛꯁ ꯀꯥꯎꯋꯦ
ꯑꯥ
ꯎꯝ
ꯎꯍꯝ ꯑꯩ ꯎꯝꯍꯝ ꯀ꯭ꯂꯥꯁ ꯏꯂꯕꯦꯟꯅꯦ ꯄꯨꯂꯞ ꯁꯦꯞꯇꯦꯝꯕꯔꯗ ꯑꯦꯛꯖꯥꯝ ꯇꯧꯋꯤ
ꯑꯣ ꯐꯅꯤꯂꯥ
ꯍꯣꯏ ꯐꯅꯤ ꯑꯣꯗ ꯍꯃ ꯥꯏꯦ
ꯎꯝ ꯎ
ꯎꯝ
ꯅꯥꯟ ꯍꯁ ꯍꯂꯗꯂ ꯄ꯭ꯔꯥꯎ ꯍꯁꯗ
ꯑ ꯑꯩ ꯌꯨꯝꯗꯜꯔꯤꯌꯦ
ꯑ
ꯍꯨꯝꯗ ꯅꯪꯒꯤꯗꯤ
ꯑꯩꯗꯤ ꯔꯦꯟꯗ ꯂꯩꯑꯦ
ꯑꯣ ꯀꯔꯤ ꯀꯔꯤ ꯀꯔꯤ ꯕꯣꯠ ꯇꯧꯏ
ꯀꯩ ꯑꯩꯈꯣꯏꯖꯦ ꯀꯩꯁꯨ ꯇꯧꯗꯦ
ꯑꯥ ꯑꯩ
ꯑꯩꯗꯤ ꯒꯥꯔꯗꯦꯟ ꯈꯛꯇꯪ ꯂꯩꯌꯦ
ꯑꯥ
ꯑꯩꯒ ꯑꯩꯗꯤ ꯑꯩꯒꯤ ꯐ꯭ꯔꯦꯟꯁ ꯑꯩꯈꯣꯏ ꯂꯥꯏꯌꯦꯛꯀꯤ ꯏꯃꯥꯟꯅꯕꯤ ꯑꯩꯈꯣꯏ ꯂꯥꯏꯌꯦ
ꯑꯣ ꯏꯆꯦꯅꯦ ꯑꯅꯤ ꯗꯦ ꯏꯃꯥ ꯏꯃꯥꯅꯦ ꯑꯍꯨꯝ ꯂꯩꯌꯦ ꯌꯨꯝꯗ ꯂꯩꯌꯦ
ꯑꯣ ꯎꯅꯔꯦꯍꯦ
ꯅꯪꯒꯤ ꯏꯃꯥ ꯃꯄꯥꯗ ꯀꯔꯤ ꯇꯧꯔꯤ
ꯑꯒꯤꯝ ꯑ ꯏꯃꯥ ꯏꯄꯥꯗꯤ ꯐꯥꯝ ꯇꯧꯌꯦ ꯐꯥꯝ
ꯑꯣ ꯌꯥꯝ ꯅꯪ
ꯗꯨꯗꯤ
ꯑ ꯊ
ꯑ
ꯑꯦ
ꯑ
ꯑꯗꯣ ꯑꯈꯣꯏ ꯌꯨꯝꯗ
ꯑꯩꯁꯨꯅꯦ
ꯎꯝ
ꯑꯥ
ꯍꯣꯏꯑꯦ
ꯑꯣ ꯍꯦ ꯆꯀ꯭ꯔꯣ ꯑꯣ ꯂꯥꯛꯑꯣ ꯂꯥꯛꯑꯣ
ꯍ ꯑꯣꯏ
ꯑ ꯎꯝ ꯑꯗꯨꯗꯤ ꯅꯥꯟ ꯀꯔ ꯀꯔꯤ ꯆꯥꯕ꯭ꯔꯥ
ꯑꯥ ꯆꯤꯛꯀꯟꯗ ꯍꯥꯞ ꯍꯣꯏ ꯆꯥꯔꯤ
ꯑꯣ ꯑꯣ ꯑꯁ ꯅꯨꯅꯔꯦꯍꯦ ꯅꯨꯅꯔꯦ ꯍꯥꯎꯦ ꯃꯜꯂꯦ ꯑꯣ ꯊ
ꯑ ꯣ ꯐ꯭ꯂꯋꯔ ꯄꯝꯕ꯭ꯔꯎ
ꯑ ꯐ ꯐ꯭ꯂꯋꯔꯁꯨ ꯂꯌꯦ ꯍ ꯑꯗꯨ ꯑꯗꯨ ꯔꯣꯁꯒꯥ ꯂꯤꯂꯤꯗꯤ ꯌꯥꯝ ꯂꯥꯏꯑ ꯑꯩꯈꯣꯏ ꯒꯥꯔꯗꯦꯟꯗꯤ ꯎꯝ
ꯑꯣ ꯑꯩꯈꯣꯏꯁꯨ ꯏ ꯄ ꯗꯦꯔꯤ
ꯑꯣ
ꯊꯦꯡ ꯁꯃꯤꯤꯟꯁꯨ ꯂꯩꯦ
ꯎꯦ ꯀꯣꯁꯨ
ꯍꯣꯏ
ꯎꯝ ꯎꯝ
ꯑꯗꯨꯗꯤ ꯅꯥꯟꯗꯤ ꯍꯌꯦꯡ ꯇꯨ ꯀ꯭ꯂꯥꯁ ꯀꯥꯔꯕ꯭ꯔ ꯀ꯭ꯂꯥꯁ ꯂꯩꯕ꯭ꯔꯥ
ꯑꯣ ꯂꯥꯏꯇ ꯁꯔ ꯦꯀꯦꯁꯟ ꯍꯣꯂꯤꯗꯦ ꯄꯤꯌꯦ ꯌꯥ
ꯎꯝ
ꯍꯞꯇꯥ ꯑꯃ ꯄꯤꯀꯦꯁꯟ ꯍꯣꯂꯤꯗꯦ ꯁꯨꯇꯤ
ꯑꯩꯈꯣꯏꯒꯤ ꯁꯃꯔ ꯐꯤꯀꯦꯁꯟꯗꯤ ꯂꯣꯏꯔꯦ
ꯑꯣ ꯑ ꯑꯣ ꯑꯩꯈꯣꯏꯒꯤ ꯁꯃꯔ ꯚꯤꯀꯦꯁꯟ ꯋꯥꯥꯏꯅꯤ ꯍꯠꯇꯃ ꯄꯤꯌꯦ ꯎ
ꯔꯦꯍ ꯅꯨꯗꯥꯔꯦ ꯍꯥꯏ
ꯆ
ꯑ ꯇ ꯄꯝ꯭ꯔꯣ
ꯑꯗꯤ ꯄꯗ ꯑꯁ ꯁ ꯆꯗꯦ ꯑ ꯔꯦꯁ ꯇꯧꯔ ꯑꯥꯏ
ꯑ ꯑꯩ ꯂꯔꯤꯔꯤ ꯄꯥꯏ ꯃ ꯂꯩꯒ ꯇꯝꯕꯤ ꯊ ꯆꯁ ꯇ
ꯑꯗꯤ ꯅꯁꯤ ꯆ ꯇꯗꯦꯗꯤ
ꯑꯣ
ꯃ ꯇꯒꯦ
ꯑꯣ
ꯎꯝ
ꯍꯗ ꯆꯠꯇꯕ
ꯇꯗꯤ ꯌꯨꯝꯗ ꯃꯨꯚꯗ ꯂꯩ
ꯑꯣ ꯑꯗꯨꯦ ꯍꯥꯏ
ꯍꯣꯏ ꯍꯣꯏ ꯌꯥꯝ ꯅꯨꯡꯉꯥꯏꯔꯤ
ꯑꯗꯨꯗ ꯂꯩ
ꯅꯪꯒꯤ ꯁ꯭ꯀꯨꯜꯗ ꯃꯦꯝꯕꯔ ꯀꯦꯂꯤꯒꯦ
ꯑꯝ ꯑꯩꯈꯣꯏꯗꯤ ꯔꯤꯁꯦꯞꯁꯟ ꯑꯥ
ꯁ ꯃꯔꯔꯤ ꯂꯑꯦ ꯑꯗꯨꯅ ꯍꯥꯏ ꯍꯥꯏꯗꯤ ꯁꯦꯛꯁꯟ ꯁꯤ ꯗꯥꯥ ꯂꯩ
ꯑꯗꯨꯒ ꯑꯩꯈꯣꯏꯒꯤ ꯋꯥꯅꯤ
ꯄꯨꯅꯅ ꯈꯑꯣ ꯇ
ꯎ ꯅꯪꯄꯥ
ꯍꯣꯌꯦꯟ ꯁꯨ ꯌꯥꯝꯅ ꯐꯩꯌꯦ ꯅꯨꯡꯉꯥꯏꯔꯤꯦ ꯅꯪꯒꯤꯗꯤ ꯑꯗꯨꯔ
ꯑ ꯑꯈꯣꯏꯁꯨ ꯍꯔ ꯍꯦ ꯁ꯭ꯀꯨꯜꯒꯤ ꯃꯤꯁꯁꯨ ꯌꯥꯝ ꯜꯉꯔꯦꯀꯣ ꯑꯗꯨꯗ ꯍꯥꯏꯔꯦ ꯅ ꯑꯗꯨ꯭ꯔ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
ꯇꯒ
ꯍꯣꯏ ꯈꯔ ꯏꯁꯇ꯭ꯔꯤꯠꯅꯦ ꯑꯩꯒꯤ ꯁ꯭ꯀꯨꯜ ꯄ꯭ꯔꯤꯟꯁꯤꯄꯜꯗꯨ ꯌꯥꯝꯅ ꯏꯁꯇ꯭ꯔꯤꯛꯅꯦ
ꯐ
ꯣ ꯏꯁꯇ꯭ꯔꯤꯠ
ꯍꯥꯏ
ꯑꯗꯨꯗꯤ ꯋꯥꯔꯦꯀꯣ
ꯌꯥꯝ ꯋꯥꯔꯦ ꯁꯀꯨꯗꯥ ꯍꯣꯃꯗ
ꯦꯗ
ꯀ
ꯑꯗꯨꯗꯤ ꯅꯪ ꯕꯣꯏ ꯐ꯭ꯔꯦꯟ ꯂꯩꯕ꯭ꯔꯥ
ꯂꯩꯌꯦ
ꯇꯥꯕ꯭ꯔꯣ
ꯇꯥꯏꯌꯦ
ꯑꯟꯏꯟꯇꯦꯜꯂꯤꯖꯦꯕꯜ ꯄꯥꯏꯁꯨ ꯂꯥꯏꯌꯦ
ꯑꯥꯏꯒꯤ ꯚꯤꯂꯦꯖꯇ ꯂꯩꯌꯦ
ꯆꯍꯤ ꯀꯦꯌꯥꯁꯨꯨꯔ ꯅꯪꯁꯤꯁꯤꯗ
ꯃꯔꯤꯗ
ꯑꯗꯨ
ꯅꯪꯒꯤꯗꯤ ꯅꯪ ꯂꯩꯥꯕ꯭ꯔꯣ
ꯑꯣ ꯂꯥꯛꯑꯦꯗꯤ